ꯇꯥꯕ꯭ꯔꯣ
ꯍꯥꯏꯌꯦ ꯇꯥꯏꯌꯦ
ꯀꯩꯗꯧꯔꯤꯒꯦ
ꯆꯥꯛ ꯆꯥꯔꯕꯣ
ꯆꯥꯛ ꯆꯥꯗ꯭ꯔꯤꯗ ꯊꯣꯡꯕꯁꯨ ꯍꯧꯗ꯭ꯔꯤꯌꯦ
ꯀꯩꯅꯣ ꯅꯪ ꯍꯧꯖꯤꯛ ꯃꯈꯣꯟ ꯇꯣꯉꯥꯟꯕ ꯃꯥꯂꯤꯗ
ꯇꯣꯉꯥꯟꯕ꯭ꯔꯥꯅꯦ
ꯇꯣꯉꯥꯟꯕꯒꯨꯝ ꯉꯁꯥꯏ ꯋꯥꯆꯦꯞꯇ ꯀꯣꯜ ꯇꯧꯕꯗꯨꯗꯤ ꯃꯈꯣꯟ ꯈꯔ ꯇꯣꯉꯥꯟꯕꯒꯨꯝ
ꯈꯪꯗ꯭ꯔꯦ ꯑꯩ ꯑꯗꯨ ꯑꯣꯏꯔꯗꯤ
ꯊꯕꯛ ꯌꯥꯝ ꯆꯤꯟꯕ ꯃꯥꯜꯂꯦꯀꯣ ꯃꯤ ꯃꯆꯥꯗꯤ ꯃꯤꯅ ꯀꯣꯜ ꯇꯧꯁꯦ ꯍꯥꯏꯔꯁꯨ ꯁꯪꯗ꯭ꯔꯦꯅꯦ
ꯆꯤꯟꯗꯦ ꯆꯤꯟꯗꯦ
ꯍꯥꯥ
ꯃꯤ ꯆꯤꯟꯗꯦꯕ ꯑꯣ ꯊꯕꯛ ꯆꯤꯟꯗꯦꯕ
ꯉꯁꯤꯗꯤ ꯀꯔꯤ ꯊꯕꯛ ꯇꯧꯒꯦ ꯀꯅꯥ ꯀꯅꯥ ꯋꯥꯔꯤ ꯁꯥꯒꯦ
ꯉꯁꯤꯗꯤ ꯊꯕꯛ ꯇꯧꯗꯦ ꯑꯗꯨꯝ ꯆꯥꯛ ꯈꯔ ꯊꯦꯡꯅ ꯆꯥꯊꯣꯛꯑꯦ ꯄꯨꯡ ꯇꯨ ꯑꯥꯗꯥꯏꯗ ꯆꯥꯕ ꯃꯥꯂꯦ ꯂꯥꯟꯁꯇꯣ ꯑꯗꯨꯒ ꯁꯨꯝ ꯐꯝꯃꯦ ꯐꯝꯃꯒ ꯀꯣꯜ ꯑꯅꯤꯒꯨꯝꯕ ꯇꯧꯔꯦ ꯑꯅꯤ ꯑꯍꯨꯝꯒꯨꯝꯕ ꯇꯧꯔꯦ ꯑꯗꯨꯒ ꯑꯗꯨꯝ ꯂꯦꯜꯂꯤꯗ ꯐꯣꯟ ꯌꯦꯡꯉꯒꯀꯣ
ꯎꯝ ꯐꯩꯅꯦ ꯅꯪꯗꯤ ꯍꯣꯁꯇꯦꯜꯗ ꯂꯩ ꯅꯪ ꯅꯪ ꯗꯦꯂꯤꯗ ꯂꯩꯔꯤꯀꯣ
ꯂꯩꯇꯦꯍꯦ ꯀꯗꯥꯏꯗꯒꯤꯅꯣ
ꯅꯪ ꯀꯩꯅꯣꯗ ꯆꯠꯈ꯭ꯔꯕꯣ
ꯀꯗꯥꯏꯗ
ꯍꯣꯁꯇꯦꯜꯗ ꯅꯪ ꯏꯟꯇꯔꯟ ꯇꯧꯔꯤ ꯅꯪ ꯏꯟꯇꯔꯟ ꯇꯧꯔꯤꯕ ꯅꯠꯇ꯭ꯔꯣ
ꯅꯠꯇꯦ ꯇꯧꯕ ꯍꯧꯗ꯭ꯔꯤ
ꯑꯣ ꯑꯣ ꯏꯟꯇꯔꯟꯒꯤ ꯊꯤꯔꯤ ꯍꯥꯏꯕ
ꯍꯣꯏ ꯍꯣꯏ ꯍꯣꯏ ꯑꯗꯨꯅꯤ
ꯎꯝ ꯑꯩꯅꯗꯤ ꯅꯪ ꯏꯟꯇꯔꯟ ꯇꯧꯔꯤ ꯍꯥꯏꯕ ꯇꯧꯋꯒꯤ ꯑꯩꯅ ꯀꯩꯅꯣ ꯇꯧꯕꯅꯤꯗ ꯉꯥꯎꯕꯅꯤꯅ
ꯎꯝ
ꯅꯣꯏ ꯆꯥꯛ ꯌꯦꯟꯁꯥꯡꯗꯤ ꯀꯩꯅꯣ ꯂꯩꯕ꯭ꯔꯣ ꯅꯣꯏ ꯀꯤꯠꯆꯟ ꯀꯩꯅꯣ ꯍꯧꯖꯤꯛ ꯍꯣꯁꯇꯦꯜꯗ
ꯑꯥꯏ ꯅꯪꯗꯤ ꯀꯩꯅꯣ ꯈꯔ ꯂꯩꯀꯣ ꯑꯁ ꯉꯥꯎꯋꯦꯍꯦ
ꯑꯁ ꯒ꯭ꯌꯥꯟ ꯇꯥꯗ꯭ꯔꯦ ꯑꯩ ꯒꯌꯥꯟ ꯇꯥꯗ꯭ꯔꯦ
ꯅꯕꯥꯅꯤꯒꯤ ꯃꯈꯣꯟ ꯌꯥꯝ ꯃꯅꯥꯏꯌꯦ ꯉꯁꯥꯏ ꯑꯩ ꯅꯨꯡꯊꯤꯟꯗ ꯋꯥꯔꯤ ꯁꯥꯟꯅꯕꯗꯣ ꯑꯩꯗꯤ ꯑꯗꯨꯅꯤ ꯑꯩꯁꯨ ꯉꯥꯎ ꯂꯩꯕꯗꯣ ꯃꯤꯅ ꯍꯥꯏꯗ꯭ꯔꯣ ꯅꯕꯥꯅꯤꯒꯤ ꯃꯈꯣꯟ ꯃꯅꯥꯏꯌꯦꯅ
ꯇꯧꯔꯅꯤ ꯋꯥ ꯌꯥꯝ ꯍꯟꯗꯛꯇꯤ ꯌꯥꯝ ꯁꯥꯟꯅꯕꯅꯤꯅꯀꯣ ꯉꯥꯎꯔꯅꯤ
ꯑꯩ ꯁꯥꯟꯅꯗꯦ ꯅꯪꯅꯗꯤ ꯁꯥꯟꯅꯕ ꯌꯥꯏ ꯈꯜꯂꯝꯃ ꯑꯩ ꯑꯩ ꯃꯇꯝ ꯁꯪꯗꯦ ꯑꯩꯁꯨ ꯃꯇꯝ ꯃꯇꯝ ꯁꯪꯕ ꯍꯦꯛ ꯑꯗꯨꯝ ꯀꯣꯂꯝꯃꯅꯤ ꯇꯧꯕ ꯑꯗꯨ ꯈꯛꯇꯅꯤ
ꯎꯝ ꯀꯩꯗꯧꯔꯤꯒꯦ ꯍꯧꯖꯤꯛꯇꯤ
ꯍꯧꯖꯤꯛꯇꯤ ꯑꯩꯈꯣꯏ ꯃꯔꯨꯞ ꯄꯤꯛ ꯎꯞ ꯇꯧꯔ ꯂꯥꯛꯑꯒ ꯑꯁ ꯂꯝꯕꯤꯗ ꯅꯣꯡ ꯇꯥꯔꯛꯄ
ꯎꯝ
ꯆꯣꯠꯈ꯭ꯔꯦ
ꯏꯪꯉꯝꯒꯅꯤꯅ ꯅꯣꯡ ꯇꯥꯕꯗꯤ ꯀꯣ
ꯈꯔꯕꯨꯗꯤ ꯍꯣꯏ ꯇꯦꯝꯄꯔꯦꯆꯔꯁꯦ ꯍꯧꯖꯤꯛ ꯎ ꯇꯥꯈ꯭ꯔꯦ ꯍꯧꯖꯤꯛꯇꯤ ꯈꯔꯗꯤ
ꯅꯨꯡꯉꯥꯏꯕꯅꯦ ꯅꯣꯡꯁꯨꯝꯕꯗꯤ
ꯅꯣꯏꯗꯗꯤ ꯅꯣꯡ ꯇꯥꯕ꯭ꯔꯣ
ꯇꯥꯗꯤꯌꯦ ꯅꯣꯡꯗꯤ ꯃꯝꯃꯦꯕꯀꯣ ꯑꯗꯨ ꯇꯥ ꯇꯥꯗꯕ ꯉꯥꯏꯔꯤꯅꯤ
ꯑꯣ ꯑꯩꯅ ꯅꯪꯒꯤ ꯃꯔꯨꯞ ꯅꯨꯄꯤꯕꯨ ꯍꯥꯡꯕꯅꯤ ꯅꯪꯁꯦ ꯀꯃꯥꯏ ꯇꯧꯕ꯭ꯔꯅ
ꯎꯝ
ꯅꯪꯖꯦ ꯃꯤ ꯌꯥꯝ ꯐꯩꯌꯦ ꯃꯥꯅ ꯍꯥꯏꯔꯒ
ꯅꯨꯄꯥꯁꯄ ꯀꯣꯏꯔꯗꯦ ꯍꯥꯏꯌꯦ ꯃꯥꯅ ꯍꯥꯏꯕꯗꯨ ꯆꯨꯝꯕ꯭ꯔꯣ
ꯑꯩꯗꯤ ꯈꯪꯗꯦꯍꯦ
ꯅꯪ ꯋꯥꯔꯤ ꯁꯥꯕꯗꯗꯤ ꯀꯣꯏꯕ ꯃꯥꯜꯂꯦꯗ
ꯑꯩꯗꯤ ꯈꯪꯗꯤꯌꯦ
ꯁꯥꯛꯁꯨ ꯌꯥꯝ ꯐꯖꯩ ꯍꯥꯏꯌꯦ
ꯏꯁ ꯏꯁ ꯑꯗꯨꯒꯨꯝꯕ ꯊꯥꯖꯒꯦꯔꯣ
ꯍꯥ
ꯀꯨꯝꯕ ꯊꯥꯖꯔꯤꯔꯣꯕ ꯅꯪ
ꯊꯖꯗ꯭ꯔꯗꯤ ꯃꯤꯗꯤ ꯌꯥꯝ ꯋꯥꯡꯕ ꯅꯠꯇꯦ ꯑꯗꯨ ꯑꯣꯏꯔꯁꯨ ꯀꯔꯤ ꯍꯥꯏꯁꯤꯔꯥ ꯎꯝ ꯌꯥꯝ ꯀꯤꯠ ꯑꯣꯏꯌꯦꯅ ꯍꯥꯏꯌꯦꯕ ꯃꯥꯅ
ꯊꯥꯖꯔꯅꯨ ꯑꯗꯨꯒꯨꯝꯕꯗꯣ ꯑꯁ ꯊꯥꯖꯔꯨꯅꯨ
ꯑꯁ ꯑꯗꯨꯒ ꯅꯪ ꯅꯍꯥꯟꯗꯤ ꯅꯪ ꯀꯔꯤꯕ ꯇꯞꯅ ꯉꯥꯡꯕ ꯇꯝꯔꯤꯌꯦ ꯍꯥꯏꯕꯗꯣ ꯃꯥꯅ ꯍꯥꯏꯔꯒ ꯅꯍꯥꯟꯗꯒꯤ ꯅꯪꯗꯤ ꯑꯗꯨꯃꯥꯏꯅ ꯇꯧꯏ ꯇꯞꯅ ꯉꯥꯡꯉꯦ ꯍꯥꯏꯌꯦ
ꯑꯦ ꯍꯧꯖꯤꯛ ꯉꯁꯤꯗꯤ ꯇꯞꯇ꯭ꯔꯦꯅ ꯍꯧꯖꯤꯛꯇꯤ ꯍꯧꯖꯤꯛꯇꯤ ꯍꯧꯖꯤꯛꯇꯤ ꯇꯞꯇ꯭ꯔꯦ ꯍꯧꯖꯤꯛꯇꯤ
ꯇꯞꯅ ꯉꯥꯡꯕ ꯍꯥꯏꯕꯁꯦ ꯅꯪ ꯑꯦ ꯃꯤ ꯃꯤ ꯉꯥꯡꯕ ꯅꯠꯇꯦꯕ ꯅꯪꯅ ꯋꯥ ꯉꯥꯡ ꯋꯥꯉꯥꯡ ꯁꯉꯥꯡꯗꯣ ꯇꯞꯅ ꯉꯥꯡꯉꯦꯕ ꯁꯨꯃꯥꯏꯅ
ꯑꯣ ꯑꯩ ꯒ꯭ꯌꯥꯟ ꯇꯥꯔꯦ ꯑꯩꯒ꯭ꯌꯥꯟ ꯇꯥꯔꯦ ꯑꯩꯗꯤ ꯅꯍꯥꯟꯗꯨꯗꯤ ꯎꯝ
ꯎꯝ
ꯅꯍꯥꯟꯗꯨꯗꯤ ꯀꯩꯅꯣ ꯃꯤ ꯌꯥꯝ ꯂꯩꯕꯗ ꯂꯥꯎꯔꯒ ꯑ ꯉꯥꯡꯕꯗꯣ ꯅꯨꯡꯉꯥꯏꯇꯦꯅ
ꯍꯣꯏ ꯍꯣꯏ ꯍꯣꯏ
ꯅꯍꯥꯟꯕꯨꯗꯤ ꯑꯩ ꯑꯩ ꯕꯣꯏ ꯑꯩ ꯋꯥꯗꯣ ꯑꯣ ꯈꯣꯟꯗꯣ ꯑ ꯀꯟꯗꯕ ꯅꯍꯥꯟꯗꯨ ꯎꯝ ꯑꯩꯗꯤ ꯇꯨ ꯑꯗꯨ ꯈꯟꯕ꯭ꯔꯥ ꯍꯥꯏꯕ
ꯅꯠꯇꯗ ꯃꯈꯣꯟ ꯀꯟ ꯅꯪ ꯋꯥꯉꯥꯡꯒꯤ ꯋꯥꯉꯥꯡ ꯁꯉꯥꯡꯗꯣ ꯌꯥꯝ ꯇꯞꯄꯦꯕꯅꯤꯗ ꯃꯈꯣꯟ ꯆꯥꯎ ꯃꯈꯣꯟ ꯃꯈꯣꯟ ꯅꯦꯝꯃꯦ ꯍꯥꯏꯕ ꯅꯠꯇꯦꯗ ꯍꯥꯏꯕꯗꯣ
ꯎꯝ ꯎꯝ ꯎꯝ ꯍꯣꯏ ꯈꯔ ꯇꯞꯄꯦ
ꯑꯥ ꯑꯗꯨꯅ ꯐꯩꯅꯦ
ꯍꯦꯛ ꯄꯟꯕ꯭ꯔꯥ ꯉꯥꯡꯅꯤꯡꯉꯦ ꯑꯩꯁꯨ ꯍꯥꯏꯅꯤꯡꯉꯦ
ꯍꯥꯥ
ꯑꯩꯁꯨ ꯁꯠ ꯁꯠ ꯁꯠ ꯕ꯭ꯔꯦꯡ ꯕ꯭ꯔꯦꯡ ꯉꯥꯡꯅꯤꯡꯉꯦꯕ
ꯇꯝꯕꯤꯌꯨꯔꯣ ꯑꯩꯗꯤ ꯌꯥꯝ ꯊꯨꯅꯦ ꯉꯥꯡꯉꯣ ꯍꯥꯏꯗꯤ
ꯑꯁ ꯑꯩꯁꯨ ꯍꯩꯅꯤꯡꯉꯦ ꯑꯗꯨ ꯖꯥꯠꯇꯣ
ꯀꯩꯅꯣꯝꯃ ꯎꯝ ꯌꯨꯇ꯭ꯌꯨꯕꯇ ꯍꯧꯖꯤꯛ ꯇꯪ ꯇ꯭ꯋꯤꯁꯇꯔ ꯂꯩꯕꯗꯣ ꯑꯗꯨ ꯇꯝꯗ꯭ꯔꯣ
ꯇꯝ ꯇꯝꯗꯦꯗ ꯑꯩꯈꯣꯏꯗꯤ
ꯑꯩꯅꯗꯤ ꯋꯥ ꯉꯥꯡꯕꯖꯦ ꯊꯨꯃꯟꯕꯒꯤ ꯃꯤꯅ ꯇꯞꯊꯧꯅ ꯍꯥꯏꯔ ꯂꯩꯌꯦ
ꯎꯝ ꯍꯣꯏ ꯑꯥ ꯊꯨꯝꯃꯜꯂꯁꯨ ꯐꯠꯇꯦꯕ ꯑꯗꯨ ꯑꯣꯏꯔꯁꯨ ꯇꯞꯃꯜꯂꯁꯨ ꯐꯠꯇꯦꯅ
ꯍꯣꯏ ꯍꯣꯏ ꯑꯗꯨꯕꯨ ꯌꯥꯔꯤꯗ ꯅꯪꯕꯨ ꯋꯥꯔꯤ ꯁꯥꯕꯗ ꯑꯗꯨꯝ ꯏꯪꯉꯦꯗ ꯑꯩꯗꯤ
ꯐꯔꯤꯅꯤ ꯑꯗꯨ ꯑꯣꯏꯔꯗꯤ ꯐꯔꯤꯅꯤ
ꯎꯝ ꯅꯪ ꯇ꯭ꯋꯤꯁꯇꯔꯗꯣ ꯈꯔ ꯇꯝꯃꯣ
ꯎꯝ ꯇꯝꯗ꯭ꯔꯁꯨ ꯌꯥꯏꯌꯦꯗ
ꯎꯝ ꯐꯕꯗꯤ ꯐꯩꯌꯦꯗ ꯑꯗꯨ
ꯍꯥꯏꯗꯤꯀꯣ ꯑꯩꯈꯣꯏ ꯑꯩꯈꯣꯏ ꯂꯣꯟ ꯑꯗꯨꯝ ꯉꯥꯡꯈ꯭ꯔꯗꯤ ꯑꯗꯨꯝ ꯈꯔꯗꯤ ꯑꯗꯨꯝ ꯎꯝ ꯎꯝ
ꯊꯨꯏꯌꯦꯕ
ꯉꯝꯃꯦꯕ ꯑꯗꯣ ꯑꯁꯤꯗꯤ ꯀꯩꯅꯣ ꯇꯧ ꯇꯧꯕ
ꯑꯣꯛꯀꯦ ꯌꯥꯏꯌꯦ
ꯀꯩ ꯅꯪꯗꯤ ꯅꯪꯗꯤ ꯊꯕꯛ ꯆꯠꯄ꯭ꯔꯣ ꯉꯁꯤꯁꯨ
ꯊꯕꯛ ꯆꯠꯇꯦ ꯑꯩ ꯂꯥꯏꯔꯤꯛ ꯄꯥꯔꯤꯕꯅꯤ ꯌꯝ ꯅꯛꯈ꯭ꯔꯕꯒꯤ
ꯑꯣ
ꯐꯨꯠꯕꯣꯜ ꯌꯦꯡꯕ ꯇꯨꯝꯗꯕ ꯂꯥꯏꯔꯤꯛ ꯈꯔ ꯄꯥꯕ ꯀꯣꯛ ꯆꯤꯛꯄ ꯁꯤꯒꯤ ꯑꯣꯐꯤꯁꯀꯤ ꯊꯕꯛ ꯃꯤꯕꯨ ꯐꯣꯟ ꯇꯧꯕ
ꯎꯝ
ꯅꯪꯗ꯭ꯔꯦꯅꯦ
ꯑꯗꯨ ꯐꯨꯠꯕꯣꯜꯗꯤ ꯐꯨꯠꯕꯣꯜꯗꯤ ꯌꯦꯡꯗꯔꯁꯨ ꯌꯥꯏꯅ
ꯐꯨꯠꯕꯣꯜꯁꯦ ꯐꯨꯠꯕꯣꯜꯁꯦ ꯅꯪ ꯅꯪ ꯅꯠꯇ꯭ꯔꯣ ꯅꯍꯥꯟ ꯔꯤꯌꯦꯜꯃꯤ ꯇ꯭ꯔꯤꯠꯀꯤ ꯐꯦꯟꯗꯣ
ꯅꯠꯇꯦ ꯑꯩ ꯅꯠꯇꯤꯑꯦ
ꯅꯪ ꯅꯠꯇꯕ꯭ꯔꯣ
ꯑꯩ ꯅꯠꯇꯦ
ꯑꯃꯗꯨꯔꯣ
ꯈꯪꯗꯦ ꯑꯩ ꯑꯃ ꯍꯥꯏꯗꯤ ꯀꯅꯥꯅꯣ ꯑꯩ ꯈꯪꯗꯦ
ꯃꯦꯁꯤꯁꯨ ꯌꯨꯅꯥꯏꯇꯦꯠꯂꯣ ꯅꯪꯗꯣ
ꯑꯩ ꯑꯝ ꯐꯥꯎ ꯅꯠꯇꯦ
ꯀꯩ ꯅꯣꯏ ꯅꯣꯏꯁꯤꯗꯤ ꯉꯥꯎꯋꯦꯗ ꯑꯁ ꯉꯥꯏꯈꯣ ꯎꯝ ꯃꯤ ꯑꯃ ꯃꯥꯒꯤ ꯁꯦꯝꯕꯤꯌꯣꯅ ꯍꯥꯏꯔꯒ ꯂꯩꯏꯅꯦ ꯑꯩ ꯅꯪꯗꯧ ꯃꯥꯟꯗ꯭ꯔꯦ
ꯉꯔꯥꯡꯒꯤ ꯀꯩꯅꯣꯗꯣ ꯅꯪ ꯂꯣꯑ ꯂꯣꯏ ꯂꯣꯏꯕ ꯐꯥꯎ ꯌꯦꯡꯕ꯭ꯔꯥ
ꯌꯦꯡꯉꯦ
ꯑꯔꯖꯦꯟꯇꯤꯅꯥ ꯑꯣꯏꯔꯝꯒꯅꯤꯅ ꯅꯪꯗꯤ
ꯑꯣꯏꯗ ꯅꯪꯒꯤ ꯅꯪꯒꯤ ꯃ꯭ꯔꯨꯞꯅ ꯄꯤꯗꯔꯣꯅꯦ ꯀꯩꯅꯣꯃ ꯄꯥꯝꯃꯦꯕꯗꯣ ꯍꯧꯖꯤꯛ ꯔꯤꯌꯦꯜꯃꯤꯇ꯭ꯔꯤꯠ
ꯍꯣꯏ ꯃꯥ ꯃꯥ ꯑꯣꯏꯔꯝꯅꯤ
ꯐꯨꯠꯕꯣꯜ ꯃꯥ ꯈꯔ ꯈꯔ ꯌꯦꯡꯉꯦꯕꯅꯦ
ꯎꯝ
ꯑꯩꯗꯤ ꯅꯪꯂꯥꯅ ꯅꯕꯥꯅꯤꯗ ꯉꯥꯎꯕ
ꯍꯣꯏ ꯍꯣꯏ
ꯎꯝ ꯅꯪ ꯅꯪꯗꯤ ꯌꯦꯡꯕ꯭ꯔꯣ ꯉꯔꯥꯡꯕꯣ
ꯍꯣꯏ ꯕꯣꯜꯗꯣ ꯍꯥꯐ ꯍꯥꯐ ꯈꯛꯇ ꯌꯦꯡꯉꯦ ꯃꯣꯏꯒꯤ ꯈꯪꯈ꯭ꯔꯕꯀꯣ ꯃꯣꯏ ꯉꯝꯃꯅꯤ ꯍꯥꯏꯕ ꯈꯪꯈ꯭ꯔꯕ ꯑꯗꯨꯕꯨ ꯌꯦꯡꯅꯤꯡꯗ꯭ꯔꯕ
ꯈꯪꯉꯦꯍꯦ ꯃꯤ ꯃꯆꯥꯗꯤ
ꯑꯩꯗꯤꯀꯣ ꯑ ꯀꯩꯅꯣ ꯀꯩꯅꯣꯝꯕꯨ ꯁꯞꯄꯣꯔꯠ ꯇꯧꯒꯅꯦꯕ ꯀꯅꯥ ꯃꯦꯠꯁꯁꯤꯒꯤ ꯑꯣꯄꯣꯅꯦꯟ ꯇꯤꯝꯗꯨ ꯀꯔꯤꯕ
ꯀꯦꯄꯦꯕꯦ ꯀꯦꯄꯣ ꯀꯄꯣꯕꯦ
ꯑꯃꯕꯨ ꯇꯧꯕꯅꯦꯕ
ꯀꯔꯤꯒꯤ
ꯃꯥꯕꯨ ꯇꯧꯕꯅꯦꯕ ꯑꯗꯨ ꯎ ꯎꯝ ꯅꯣꯏ ꯅꯣꯏ ꯅꯪꯅ ꯁꯞꯄꯣꯔꯠ ꯇꯧꯕ ꯇꯤꯝꯗꯣ ꯉꯝꯃꯅꯤ ꯍꯥꯏꯕ ꯈꯪꯒ꯭ꯔꯦꯕ ꯑꯗꯨꯒꯤ ꯌꯦꯡꯗ꯭ꯔꯦ
ꯑꯁ ꯉꯁꯤꯒꯤꯗꯣ ꯀꯥꯏꯗꯒꯤ ꯊꯃꯣꯏ ꯈꯔ ꯈꯔ ꯆꯣꯡꯕꯅꯤꯅꯦ
ꯑꯗꯨꯅꯦ ꯃꯣꯏꯒꯤ ꯅꯣꯏ ꯀꯥꯡꯕꯨꯁꯤꯡꯗꯣ ꯃꯥꯕꯨ ꯄꯥꯝꯕꯁꯤꯡꯗꯣ ꯑꯁ ꯊꯃꯣꯏ ꯌꯥꯝ ꯀꯥꯏꯌꯦ ꯍꯥꯏꯅꯦ ꯑꯗꯨ ꯕꯣꯜ ꯌꯦꯡꯕꯗ
ꯑꯩ ꯀꯄꯣꯕꯗꯩ ꯈꯣꯏꯕꯁꯨ ꯌꯥꯝ ꯅꯨꯡꯁꯤ ꯍꯥꯏꯕꯗꯤ ꯌꯥꯝ ꯍꯣꯠꯅꯕꯗ ꯎ ꯎꯑꯦꯕ ꯑꯗꯨꯒ ꯍꯧꯖꯤꯛ ꯑꯩꯈꯣꯏ ꯏꯌꯥꯝꯕ ꯍꯣꯏꯒꯤ ꯇꯤꯝꯁꯨ ꯏꯌꯥꯝꯕ ꯍꯣꯏꯒꯤ ꯇꯤꯝꯁꯨ ꯃꯣꯏꯁꯨ ꯌꯥꯝ ꯂꯥꯏꯅ ꯁꯅꯥꯕꯒꯤ ꯃꯣꯏꯁꯨ ꯑꯗꯨꯝ ꯑꯥ ꯀ꯭ꯔꯤ ꯍꯥꯏꯁꯤꯔꯥ ꯃꯅꯥꯔꯒ ꯀꯥꯔꯛꯄꯗꯣ ꯕꯣꯜꯗꯨꯗꯒꯤ ꯐꯖꯕꯅꯦ ꯐꯖꯕꯗꯤ
ꯎꯝ
ꯑꯗꯨ ꯐꯔꯦꯅꯦ ꯐꯥꯏꯅꯦꯜꯗꯗꯤ ꯀꯥꯕ ꯉꯝꯒꯦꯔꯣ ꯍꯣꯞ ꯂꯩꯕ꯭ꯔꯣ
ꯐꯥꯏꯅꯦꯜꯔꯣ
ꯎꯝ
ꯀꯥꯗꯤ ꯀꯥꯕ ꯌꯥꯔꯤ ꯑꯗꯨꯕꯨ ꯉꯁꯤ ꯁꯥꯅꯒꯨꯝꯅ ꯌꯥꯝ ꯂꯥꯏꯊꯣꯛꯅ ꯁꯥꯅꯔꯗꯤ ꯃꯣꯏꯁꯨ ꯁꯣꯏꯒꯅꯤ ꯄꯣꯔꯇꯨꯒꯜꯒꯨꯝꯅ
ꯎꯝ
ꯑꯗꯨꯝ ꯑꯗꯨꯃꯥꯏꯅꯗꯤ ꯌꯥꯔꯣꯏ ꯃꯗꯨ ꯑꯗꯨꯝ ꯆꯥꯟꯁꯇꯤ ꯂꯩꯔꯤꯗ
ꯐꯔꯦꯅꯦ ꯐꯔꯦꯅꯦ ꯂꯩꯔꯗꯤ
ꯅꯪꯗꯤ ꯀꯅꯥ ꯅꯪꯁꯨ ꯑꯗꯨꯝ ꯑꯥꯔꯖꯦꯟꯇꯤꯅꯥ ꯁꯞꯄꯣꯔꯠ ꯇꯧꯔ ꯀꯥꯔꯛꯄ꯭ꯔꯣ
ꯅꯠꯇꯤꯌꯦ ꯑꯩ ꯁꯨꯛꯇꯧ ꯇꯧꯗꯦ
ꯀꯅꯥꯕꯨꯁꯨ ꯇꯧꯗꯦ
ꯑꯩꯗꯤ ꯑꯩꯒꯤ ꯑꯩꯗꯤꯀꯣ
ꯅꯦꯃꯥꯔ
ꯅꯠꯇꯦ ꯑꯩ ꯑꯩꯅ ꯇꯧꯕꯗꯤ ꯖꯄꯥꯟ ꯇꯧꯋꯦꯕ ꯑꯗꯨ ꯃꯣꯏꯗꯤ ꯃꯣꯏꯗꯤ ꯑꯗꯨꯝ ꯊꯣꯛꯈ꯭ꯔꯦꯅꯥ ꯑꯗꯨꯗ ꯍꯧꯖꯤꯛ ꯍꯧꯖꯤꯛ ꯏꯪꯂꯟ ꯂꯩꯍꯧꯔꯤꯀꯣ
ꯍꯣꯏ ꯏꯪꯂꯦꯟꯒ
ꯎꯝ ꯏꯪꯂꯟ ꯐ꯭ꯔꯥꯟꯁ ꯑꯗꯨꯒ
ꯉꯁꯤ ꯉꯁꯤ ꯉꯁꯤ ꯁꯥꯅꯗꯕ ꯅꯠꯇ꯭ꯔꯣ
ꯈꯪꯗꯦ ꯑꯩ ꯉꯁꯤ ꯌꯦꯡꯗ꯭ꯔꯤ ꯌꯦꯡꯗ꯭ꯔꯤ
ꯎꯝ ꯑꯩ ꯌꯦꯡꯕꯤꯒꯦ ꯏꯪꯂꯦꯟ ꯑ ꯉꯁꯤ ꯏꯪꯂꯦꯟ ꯂꯩꯇꯦ
ꯉꯁꯤ ꯂꯩꯕ꯭ꯔꯥ ꯀꯅꯥ ꯀꯅꯥ ꯂꯩꯕ꯭ꯔꯥ ꯄꯨꯡ ꯀꯌꯥꯗꯒꯤ
ꯉꯁꯤ ꯀꯅꯥꯗꯥꯒ ꯃꯣꯔꯣꯀꯣ ꯂꯩ ꯃꯣꯔꯣꯛꯀꯣꯒ ꯁꯞꯄꯣꯔꯠ ꯇꯧꯒꯦ ꯃꯣꯏ ꯉꯝꯕ ꯌꯥꯏ
ꯑꯣꯏ ꯀꯥꯅꯥꯗꯥꯅ ꯉꯝꯗꯧ ꯃꯥꯟꯗꯦ ꯊꯥꯖꯗꯦ ꯅꯍꯥꯟ ꯁꯅꯥꯝꯕ ꯔꯣꯁꯅꯤ ꯍꯣꯏꯒꯤ ꯑꯇꯩꯗꯤ ꯃꯦꯛ
ꯑꯗꯨꯒ
ꯀꯅꯥ ꯂꯩꯕ ꯃꯊꯪꯗ
ꯄꯔꯥ ꯄꯔꯥꯒꯣꯌꯦꯒ ꯐ꯭ꯔꯥꯟꯁ ꯐ꯭ꯔꯥꯟꯁꯅ ꯉꯝꯒꯅꯤꯗ ꯐ꯭ꯔꯥꯟꯁꯇꯤ ꯁꯣꯏꯗ꯭ꯔꯦꯗ ꯁꯤꯗꯤ
ꯃꯣꯏꯅ ꯉꯝꯒꯅꯤ ꯍꯣꯏ
ꯕ꯭ꯔꯥꯖꯤꯜꯒ ꯅꯣꯔꯋꯦ ꯂꯩꯌꯦ ꯑꯗꯨꯒ ꯕ꯭ꯔꯥꯖꯤꯜ ꯅꯣꯔꯋꯦ ꯂꯩꯌꯦ ꯑꯗꯨꯒ ꯃꯦꯛꯁꯤꯀꯣꯒꯤ ꯏꯪꯂꯦꯟꯅꯤꯅꯦ
ꯑꯣ ꯑꯗꯨꯗꯤ ꯏꯪꯂꯦ
ꯁꯤꯝꯁꯟꯁ ꯁꯤꯝꯁꯟꯁꯅ ꯄ꯭ꯔꯤꯗꯤꯛ ꯇꯧꯔꯝꯕꯗꯣ ꯀꯔꯤꯕ ꯃꯦꯛꯁꯤꯀꯣꯒ ꯌꯨ ꯑꯦꯁ ꯌꯨ ꯑꯦꯁ ꯑꯦꯅ ꯉꯝꯒꯅꯤꯅ ꯍꯥꯏꯔꯝꯕꯅꯤꯅ ꯑ ꯀꯔꯤꯕ ꯐꯥꯏꯅꯦꯜ ꯁꯥꯟꯅꯒꯅꯤꯅ
ꯎꯝ
ꯇꯥꯕ꯭ꯔꯣ
ꯇꯥꯏꯌꯦ ꯇꯥꯏꯌꯦ
ꯅꯪꯗꯤ ꯀꯅꯥ ꯀꯅꯥ ꯂꯩꯕ꯭ꯔꯣ
ꯑꯩꯥꯔ
ꯎꯝ
ꯍꯧꯖꯤꯛ ꯑꯩꯈꯣꯏ ꯃꯤ ꯂꯩꯔꯤꯁꯦ ꯃꯤ ꯑꯍꯨꯝ ꯂꯩꯌꯦ
ꯑꯣ ꯑꫭꯈꯦ ꯅꯣꯏꯗꯤ ꯀꯅꯥ ꯀꯅꯥ ꯆꯥꯛ ꯀꯅꯥ ꯀꯅꯥꯅ ꯆꯥꯛ ꯊꯣꯡꯕ꯭ꯔꯣ
ꯑꯩꯒ ꯑꯩꯒ ꯏꯃꯥꯟꯅꯕꯤꯒ